ꯑꯥꯎ ꯁꯤꯁꯇꯔ ꯍꯣꯏ
ꯑꯟꯅꯗ ꯎꯅꯦ
ꯀꯩꯗꯧꯔꯤꯔꯤꯅ
ꯍꯂꯝꯕꯅꯦ
ꯌꯥꯝ ꯅꯨꯡꯉꯥꯏꯈ꯭ꯔꯕ ꯃꯥꯜꯂꯦꯗ ꯃꯤꯦꯟꯗꯤ
ꯅꯨꯡꯉꯥꯏꯥꯏꯗ ꯌꯥꯝ ꯁꯥꯏꯌꯦ
ꯌꯨꯝꯗ ꯑꯗꯨꯝ ꯂꯩꯔꯕꯣ ꯉꯁꯤꯗꯤ
ꯑ ꯂꯥꯏꯔꯦ ꯀꯔꯤ ꯁꯨꯁꯠꯇꯦ
ꯑꯗꯨꯅ ꯐꯗ ꯅꯨꯄꯤꯒꯤ ꯊꯕꯛ ꯁꯨꯗꯕꯅ ꯐꯗ ꯌꯨꯝꯗ ꯑꯗꯨꯝ ꯇꯤꯡꯒꯤ ꯊꯕꯛ ꯏꯪꯊꯥꯡ ꯁꯨꯔꯒ ꯂꯥꯏꯕꯅ ꯐꯥꯔꯦꯒ
ꯊꯕꯛ ꯁꯨꯗꯕꯒꯤ ꯃꯤꯅ ꯀꯔꯤꯅ ꯇꯧꯋꯤꯅꯦ
ꯍꯥꯏꯥꯏꯅꯩ ꯑꯗꯨꯕꯨꯗꯤ ꯃꯤꯑꯣꯏꯕꯅꯤꯅꯀꯣ ꯇꯅ ꯒꯤ
ꯀꯥꯏꯔꯦꯅꯤ
ꯑꯗꯨꯕꯨꯗꯤ ꯀꯩꯁꯨ ꯈꯟꯅꯤꯡꯉꯥꯏ ꯂꯩꯇꯦꯗ
ꯔꯤ ꯇꯧꯔꯤꯅꯣ ꯅꯪꯗꯤ
ꯑꯩꯁꯨ ꯉꯁꯥꯏ ꯊꯕꯛ ꯑꯃ ꯆꯠꯂꯒꯂꯛꯄꯗ ꯉꯥꯏꯔꯤꯦꯗ ꯑꯩ ꯍꯧꯖꯤꯛ ꯌꯨꯝꯒꯤ ꯊꯕꯛ ꯆꯠꯂꯒ ꯍꯜꯂꯞꯄ ꯉꯉꯥꯏꯔꯤꯅ
ꯑꯣ
ꯀꯩꯖꯥꯡ ꯆꯥꯔꯒꯦ ꯉꯥꯁꯤꯗꯤ
ꯁꯧꯒꯔꯤꯅꯦ
ꯀꯥꯂꯦꯟꯗꯗꯤ ꯁꯥꯎ ꯀꯥꯂꯦꯟꯗꯗꯤ ꯁꯥꯎꯒꯔꯤꯅ ꯍꯥꯎꯋꯦꯗ
ꯁꯧꯒ꯭ꯔꯤ ꯉꯥꯛꯇ ꯉꯥꯢꯔꯦ
ꯑꯩꯈꯣꯏꯗꯤ ꯉꯁꯤ ꯀꯣꯕꯤꯒ ꯑꯂꯨ ꯆꯥꯢ ꯉꯥꯁꯤꯗꯤ ꯑꯩꯈꯣꯢꯗꯣ
ꯑꯣ ꯈꯨꯟꯗ ꯂꯩꯕ꯭ꯔꯣ
ꯈꯨꯟꯗ ꯂꯩꯇꯦꯗ ꯕꯖꯥꯔꯗ ꯂꯩꯗ
ꯀꯣꯏꯕ ꯂꯥꯛꯑꯣꯗꯨꯗꯤ
ꯕꯖꯥꯔꯗ ꯂꯩꯕ꯭ꯔꯣ ꯅꯪꯁꯨ
ꯕꯖꯥꯔꯠꯗꯒꯤ ꯌꯥꯝ ꯂꯥꯞꯄꯤꯗ ꯑꯩꯈꯣꯏꯗꯤ
ꯑꯣ ꯍꯣꯏꯗ ꯑꯗꯨꯕꯨꯗꯤ ꯃꯣꯃꯣ ꯑꯗꯨꯝ
ꯀꯣꯏꯃꯤꯟꯅꯕꯁꯨ ꯌꯥꯏꯗ ꯑꯗꯨꯕꯨꯗꯤ ꯅꯠꯇ꯭ꯔꯣ
ꯎꯝ
ꯈꯪꯅꯕ ꯍꯥꯏꯗꯤ ꯑꯗꯨꯝ ꯎ ꯑꯗꯨꯃꯥꯏꯅ ꯊꯦꯡꯅꯔꯒ ꯑꯗꯨꯝ ꯋꯥꯔꯤ ꯋꯥꯇꯥꯏ ꯁꯥꯟꯅꯗꯣꯏꯅꯤ ꯑꯗꯨꯕꯨ ꯃꯔꯨꯞ ꯍꯥꯏꯕꯅꯦꯕ ꯅꯠꯇ꯭ꯔꯣ
ꯃꯟꯅꯤ ꯃꯟꯅꯤ ꯁꯥꯗ꯭ꯔꯣ ꯅꯣꯏꯗꯤ
ꯁꯥꯏꯌꯦ ꯁꯥꯕꯨꯗꯤ ꯐꯦꯟꯕꯣ ꯊꯥꯗ꯭ꯔꯤ ꯐꯦꯟ ꯊꯥ ꯑꯗꯨꯗꯤ ꯑꯃꯨꯛ ꯋꯥ ꯉꯥꯡꯕꯗꯃꯨꯛ ꯅꯨꯡꯉꯥꯏꯇꯕ ꯌꯦꯟꯁꯨ ꯊꯥꯗ꯭ꯔꯦ ꯍꯧꯖꯤꯛꯇꯤ ꯑꯗꯨꯝ
ꯈꯥꯡꯉꯣ ꯈꯥꯡꯉꯣ ꯁꯥꯔꯁꯨ ꯈꯥꯡꯉꯣ
ꯍꯣꯢꯅꯦ
ꯅꯐꯝꯗ ꯂꯩꯏꯕ꯭ꯔꯣ
ꯍꯣꯏ ꯍꯧꯖꯤꯛꯄꯨꯗꯤ ꯏꯊꯟꯇ ꯂꯩꯗ ꯏꯃꯥꯟꯅꯕ ꯑꯃꯗꯣ ꯃꯁꯥꯗ ꯂꯩ ꯍꯥꯢꯅ ꯃꯊꯛꯇ ꯂꯩꯍꯜꯂꯨ
ꯑꯣ ꯅꯌꯨꯝꯗ ꯂꯩꯕ꯭ꯔꯣ
ꯍꯣꯏ ꯀꯩꯅꯣꯗ ꯎꯝ ꯔꯦꯜꯗ ꯂꯩ ꯍꯥꯏꯌꯦ
ꯀꯔꯤ ꯊꯕꯛ ꯇꯧꯔꯤꯅꯣ ꯅꯣꯏꯗꯤ
ꯑꯁ ꯊꯕꯛꯁꯦ ꯒꯤꯌꯥꯟ ꯃꯦꯟ ꯇꯥꯗꯦꯗ ꯑꯩꯈꯣꯏꯗꯤ ꯑꯐꯪ ꯑꯐꯪꯕ ꯆꯨꯕꯅꯦꯗ ꯑꯩꯈꯣꯏꯗꯤ ꯆꯤꯜꯍꯥꯎ ꯁꯤꯗꯕ ꯃꯤꯅꯤꯅ
ꯁꯥꯔꯚꯤꯁ ꯇꯧꯗꯕꯅꯤꯅ ꯑꯗꯨꯝ ꯅꯣꯡꯃ ꯅꯣꯡꯃꯒꯤ ꯁꯨꯕ ꯌꯥꯕ ꯑꯗꯨꯝ ꯍꯟꯅꯕꯨꯒꯤ ꯗꯨꯝ ꯁꯨꯨꯔꯤꯌꯥ ꯇꯔꯦ
ꯍꯨꯅ ꯐꯥꯔꯦ ꯑꯩꯒꯤꯁꯨ ꯊꯕꯛ ꯊꯤꯕꯤꯌꯣ
ꯅꯨꯄꯤꯅ ꯍꯦꯟꯅ ꯍꯩꯕꯅꯤꯗ ꯊꯕꯛ ꯊꯤꯕ ꯈꯣꯠꯄꯗꯤ ꯅꯨꯄꯥꯗꯤ ꯅꯨꯄꯥꯕꯨꯗꯤ ꯊꯕꯛ ꯑꯁꯨ ꯇꯧꯅꯤꯡꯗꯦ ꯅꯨꯄꯤꯕꯨꯗꯤ ꯊꯕꯛꯁꯨ ꯀꯥꯎꯔꯀꯥꯟꯗꯀꯣ ꯅꯨꯄꯤꯕꯨꯗꯤ ꯑꯗꯨꯝ ꯁꯠ ꯁꯠ ꯑꯗꯨꯝ ꯂꯥꯎꯒꯤꯕꯅꯦꯕ ꯁꯥꯛꯀꯥ ꯐꯥꯖꯔꯕ ꯋꯥꯉꯥꯡ ꯁꯉꯥꯡ ꯍꯩꯔꯕ ꯍꯥ ꯌꯨꯝ ꯋꯥꯇꯕꯅꯦꯗ ꯅꯨꯄꯤꯒꯤꯗꯤ ꯅꯨꯄꯥꯒꯤꯗꯤ ꯌꯥꯗꯦꯕ ꯂꯥꯏꯔꯤꯛ ꯐꯥꯅ ꯍꯥꯏꯔ ꯂꯥꯛꯑꯖꯨ ꯆꯥꯡꯒꯦ ꯈꯣꯠꯀꯦ ꯍꯥꯏꯕꯗꯣ ꯅꯨꯄꯥꯗꯗꯤ ꯄꯥꯛ ꯌꯥꯗꯕꯅꯤ ꯅꯨꯄꯤꯗꯗꯤ ꯂꯥꯏꯔꯤꯛ ꯍꯩꯒꯦꯔꯥ ꯍꯩꯔꯣꯢꯒꯦꯔꯥ ꯑꯗꯨꯝ ꯉꯥꯡꯕ ꯁꯛꯄ ꯈꯔ ꯍꯩꯔꯕ ꯑꯗꯨꯝ ꯂꯧꯔꯕꯅꯤ
ꯑꯃꯁꯨ ꯍꯩꯇꯦꯅꯦ ꯑꯩꯈꯣꯢꯗꯤ
ꯁꯣꯔꯨꯝ ꯒꯨꯝꯕꯗ ꯂꯩꯕ ꯈꯣꯠꯄ ꯔꯤꯁꯇ꯭ꯔꯤꯛꯁꯟ ꯒꯨꯝꯕꯗꯤ ꯑꯁ ꯀ꯭ꯂꯥꯁꯇ ꯊꯤꯔꯦꯔ ꯃꯁꯛ ꯐꯖꯔꯕ ꯈꯔ ꯀꯦꯕ ꯍꯥꯏꯔꯕ ꯑꯗꯨ ꯑꯗꯨꯝ ꯍꯦꯛ ꯂꯥꯛꯄꯗ ꯑꯗꯨꯝ ꯂꯥꯎꯔꯦ ꯑꯗꯨꯗꯤ
ꯉꯥꯡꯕꯒ ꯃꯁꯛꯛꯇ ꯈꯔ ꯐꯊꯔꯕ ꯀꯦꯕ ꯍꯥꯏꯒ ꯑꯗꯨꯝ ꯂꯥꯎꯔꯦ ꯑꯗꯨ
ꯗ ꯀ ꯄꯁꯨꯣ ꯍꯥꯏꯩ ꯇ ꯅꯥꯅꯁꯨ ꯄꯥꯝꯕꯤꯔꯣꯣꯏꯅ
ꯁ ꯐꯖꯩꯒꯗꯤ ꯍꯦꯛ ꯃꯤꯅ ꯍꯦꯛ ꯌꯦꯡꯕꯗ ꯅꯨꯡꯁꯤꯕ ꯄꯨꯔꯦꯅꯦ ꯍꯣꯏ ꯌꯥꯔꯦ ꯌꯥꯔꯦ ꯌꯥꯎꯈ꯭ꯔꯣ ꯑꯗꯨꯖꯥꯏꯟ ꯇꯧꯈ꯭ꯔꯣ ꯉꯁꯤꯗꯒꯤ ꯍꯌꯦꯡꯗꯒꯤ ꯂꯥꯛꯑꯣ ꯍꯥꯏꯅ ꯃꯣꯏꯒꯤ ꯗꯣꯀꯨꯃꯦꯟ ꯕꯥꯌꯑꯣꯗꯥꯇꯥ ꯑꯃꯨꯛ ꯄꯨꯔꯛꯇꯗꯔꯥ ꯅꯁ ꯅꯪ ꯆꯍꯤ ꯀꯩꯅꯣꯒꯤ ꯊꯕꯛ ꯁꯨꯔꯛꯄ ꯈꯣꯠꯂꯛꯄ ꯑꯦꯛꯁꯤꯗꯦꯟ ꯂꯩꯔꯕ ꯈꯣꯠꯂꯔꯕ ꯀꯥꯏꯅ ꯍꯥꯡꯉꯔꯣꯏꯕ ꯑꯁ ꯍꯌꯦꯡꯗꯒꯤ ꯑꯗꯨꯝ ꯂꯥꯎꯔ ꯈꯣꯠꯂꯣ ꯂꯥꯏꯔꯦꯛ ꯌꯦꯡꯉꯗ ꯅꯨꯡꯁꯤꯕꯗ ꯄꯣꯛꯂꯅꯦ ꯂꯣꯏꯕꯗꯨꯅ
ꯁ ꯃ ꯈ ꯐꯥꯎꯗꯤ
ꯅꯨꯡꯉꯥꯏ ꯅꯨꯡꯉꯥꯏ ꯂꯪꯈ꯭ꯔ
ꯍ
ꯁ ꯁꯨꯃꯥꯏꯅ ꯈꯟꯒꯅꯤ ꯑꯁ ꯑꯩꯗꯤ ꯐꯖꯕꯅꯤ ꯀꯥꯏꯅ ꯈꯜꯂꯒ ꯆꯠꯂꯅꯤ ꯑꯁ ꯑꯩ ꯆꯠꯂꯒ ꯁꯨꯃꯥꯏꯅ ꯇꯧꯔꯅꯤ ꯈꯣꯠꯅꯤ ꯋꯥꯈꯜꯗꯣ ꯐꯠꯇꯕꯗꯣ ꯈꯜ ꯆꯠꯂꯗꯤ ꯃꯥꯏ ꯄꯥꯛꯑꯣꯦꯕ ꯐ ꯇꯗꯒ ꯃꯤ ꯑꯣꯏꯗ꯭ꯔꯤꯉꯩꯗ ꯁꯥꯏ ꯑꯣꯏꯩꯅꯣ ꯃꯥꯟꯇ꯭ꯔꯤꯣꯏ ꯀꯔꯤ ꯀꯥꯏꯅ ꯈꯟꯕ ꯌꯥꯗꯦꯅ ꯍꯥꯏꯗꯨꯗꯤ ꯁꯥꯏ ꯑꯣꯏꯒꯅꯤ ꯑꯩꯕꯨ ꯁꯣꯏꯗꯅ ꯈꯜꯂꯛꯀꯅꯤ ꯋꯥꯈꯟꯗꯣ ꯆꯥꯎꯊꯣꯛꯅ ꯆꯠꯂꯒ ꯇꯧꯗꯣꯏꯅꯦ ꯑꯗꯨꯅ ꯈꯪ ꯑꯣꯏꯣꯏ
ꯃꯤꯌꯥꯟꯁꯦ ꯅꯪ ꯑꯗꯨꯃꯥꯏꯅ ꯇꯧꯔꯒ ꯐꯔꯝꯒꯅꯤꯗ
ꯎꯝ ꯑꯗꯨꯕꯨꯗꯤ ꯋꯥꯈꯜꯂꯣꯟꯁꯦ ꯃꯥꯟꯅꯗꯕꯅꯤꯅꯀꯣ
ꯎꯝ
ꯑꯩꯈꯣꯏꯒꯤ ꯋꯥꯈꯜꯂꯣꯟ ꯉꯥꯛꯇ ꯑꯣꯏꯔꯗꯤ ꯑꯁ ꯏꯅꯤꯁꯦ ꯊꯕꯛꯀ ꯂꯣꯏ ꯇꯧꯔꯅꯤꯗ ꯑꯩꯈꯣꯏꯗꯧꯅꯤ ꯂꯣꯏ ꯊꯥꯔꯗꯤ ꯑ
ꯃꯥꯥꯏꯟ ꯇꯧꯔꯅꯤ
ꯑꯣ ꯍꯥꯟꯅ ꯑꯗꯨꯕꯨ ꯂꯣꯏꯌꯦ ꯄꯩꯁꯥ ꯄꯥꯏꯅꯔꯗꯕꯅꯤ ꯑꯁ ꯃꯥꯏ ꯈꯗꯅ ꯆ ꯉ ꯉꯥꯡꯈ ꯇꯕ
ꯁ꯭ꯔꯦꯟꯇꯥꯏ
ꯑꯣ ꯀꯅꯥ ꯀꯅꯥ ꯂꯩꯕ꯭ꯔꯣ ꯍꯧꯖꯤꯛ ꯅꯅꯥꯊꯟꯗ ꯂꯩꯕ꯭ꯔꯣ
ꯃꯥ ꯅꯃꯤ ꯂꯏꯗ
ꯑꯣ ꯅꯃꯥꯟꯅꯕꯤꯒꯤ ꯅꯃꯥꯟꯅꯕꯤꯗꯤ ꯀꯩ ꯀꯩ ꯊꯕꯛ ꯀꯧꯒꯦ ꯑꯗꯨꯕꯥꯅꯤ ꯆꯞ ꯃꯥꯟꯅꯕ꯭ꯔꯣ
ꯑ ꯆꯃꯅ ꯑꯦ ꯈꯂ ꯁꯨꯈ ꯑꯗꯨ꯭ꯔꯦ ꯑ ꯑꯗꯨꯝ ꯅꯩꯔꯦ
ꯑꯁ ꯑꯩꯈꯣꯏꯗꯤ ꯀꯣꯂꯦꯖꯀꯁꯦ ꯀꯨꯏꯔꯦꯗ ꯊꯥꯠꯇꯣꯛꯈꯤꯕ ꯑꯩꯈꯣꯏꯗꯤ
ꯏꯔꯝꯗꯅꯤꯗ ꯅꯣꯣꯏꯗꯤ ꯀꯥꯕ
ꯍꯣꯏꯗꯤ ꯇꯨ ꯊꯥꯎꯖꯟ ꯀꯌꯥꯗꯒꯤꯅ
ꯇꯨ ꯊꯥꯎꯖꯟ ꯐꯤꯐꯇꯤꯟ ꯁꯤꯛꯁꯇꯤꯟꯗꯒꯤ ꯑꯩꯈꯣꯏꯗꯤ ꯇꯣꯛꯈ꯭ꯔꯦ ꯑꯩꯈꯣꯏꯗꯤ
ꯌꯥꯝꯝ ꯊꯨꯅ ꯂꯣꯏꯅꯦ
ꯐꯖꯔꯖꯨ ꯐꯖꯔꯖꯨ ꯑꯁ ꯄꯥꯟꯗꯔꯦꯗ ꯋꯥꯟ ꯗꯦꯗ ꯀꯟꯅ ꯊꯤꯔꯤ ꯅꯨꯄꯤ ꯑꯐꯕ ꯊꯤꯔꯤꯉꯩꯗ ꯂꯥꯁꯇ ꯆꯨꯛ ꯁꯥ ꯂꯩꯍꯧꯗꯣꯏꯔꯥ ꯈꯪꯗꯦ ꯅꯨꯄꯤꯖꯦ ꯌꯥꯗꯦꯅꯦ ꯄꯩꯁꯥ ꯄꯥꯏꯗ꯭ꯔꯗꯤ ꯅꯨꯄꯤꯁꯨ ꯌꯥꯕꯤ ꯌꯥꯗꯦꯅꯦ
ꯊꯃꯣꯏ ꯁꯦꯡꯉꯥꯗꯤ ꯌꯥꯔꯦꯅꯦ ꯀꯩꯅꯣ
ꯑꯗꯣ ꯐꯖꯇꯥꯗꯤ ꯈꯪꯗꯦꯅꯦ ꯃꯤꯁꯦ ꯑꯁ ꯅ ꯊꯃꯣꯏ ꯁꯦꯡꯕ ꯈꯣꯠꯄ ꯑꯗꯨ ꯍꯥꯟꯅ ꯌꯦꯡꯗꯦꯕ ꯍꯟꯅꯥ ꯑꯁ ꯀꯔꯤ ꯊꯕꯛ ꯇꯧꯋꯤ ꯈꯣꯠꯜꯂꯤ ꯐꯥꯁꯇ ꯐꯥꯁꯇ ꯅꯨꯄꯤꯅ ꯌꯦꯡꯉꯤꯁꯦ ꯁꯛ ꯍꯥꯟꯅ ꯌꯦꯡꯉꯅꯤ ꯁꯥꯛꯁꯦ ꯀꯕꯛ ꯀꯕꯛ ꯑꯗꯨꯝ ꯌꯦꯡꯕ ꯌꯥꯔꯕ ꯑꯗꯨꯗꯒꯤ ꯑꯁ ꯁꯥꯛꯇꯤ ꯑꯣꯀꯦ ꯇꯥꯔꯦ ꯍꯥꯏꯔꯅꯤ ꯃꯊꯥꯡꯗ ꯑꯃꯨꯛ ꯃꯥꯁꯤ ꯀꯔꯤ ꯊꯕꯛ ꯇꯧꯏ ꯈꯣꯠꯂꯤ ꯊꯤꯗꯣꯛꯑꯅꯤ ꯑꯗꯨꯗꯒꯤ ꯊꯕꯛꯇꯣ ꯇꯥꯎꯍꯧꯗ꯭ꯔꯗꯤ ꯑꯗꯨꯗꯒꯤ ꯑꯗꯨꯝ ꯐꯦꯜ ꯑꯣꯏꯔꯦ ꯃꯥꯏ ꯄꯥꯛꯇ꯭ꯔꯦ ꯑꯗꯨꯗꯒꯤ ꯗꯨꯝ ꯀꯦꯟꯁꯦꯟ ꯇꯧꯈ꯭ꯔꯦ ꯁꯤꯒ ꯂꯩꯃꯤꯟꯅꯕꯗ ꯋꯥꯒꯅꯤ ꯈꯣꯠꯀꯅꯤ ꯈꯜꯂꯒꯀꯣ ꯗꯥꯎꯒꯤꯅꯤ ꯁꯤꯡꯕꯅꯤꯗ ꯍꯧꯖꯤꯛ ꯀꯥꯉꯩ ꯅꯨꯄꯤ ꯁꯤꯡꯖꯨ
ꯑꯁ ꯅꯨꯄꯥꯁꯤꯡꯁꯨ ꯁꯤꯡꯉꯤꯗ ꯁꯤꯡꯕ ꯉꯥꯛꯇ ꯉꯥꯏꯔꯦ ꯅꯨꯄꯤ ꯊꯕꯛ ꯇꯧꯕ ꯊꯤꯔꯒ ꯂꯩꯔꯤꯅꯤ
ꯑꯁ ꯑꯗꯨꯗꯤ ꯁꯨꯅꯤꯡꯗꯕ ꯀꯥꯡꯕꯨ ꯑꯣꯏꯔꯝꯒꯅꯦ ꯅꯨꯄꯥꯗꯣ ꯑꯩꯈꯣꯏꯗꯤ ꯑꯗꯨꯃꯥꯏ ꯈꯟꯗꯦꯕ
ꯃꯀꯣꯛꯁꯦ ꯋꯥꯡꯕ ꯉꯥꯛꯇ ꯉꯥꯏꯔꯅꯤ ꯍꯣꯏꯗꯤ ꯂꯩꯍꯧꯔꯅꯤ ꯀꯔꯤꯁꯨ ꯇꯧꯗꯕꯒꯤ
ꯑꯈꯣꯏꯗꯤ ꯊꯕꯛ ꯅꯨꯄꯤꯅ ꯊꯕꯛ ꯇꯧꯕ ꯍꯥꯏꯁꯤ ꯑꯁ ꯑꯩꯗꯤ ꯄꯥꯝꯗꯦꯗ ꯅꯨꯄꯤꯅ ꯊꯕꯛ ꯇꯧꯔꯅꯤ ꯑꯩꯈꯣꯏꯅ ꯐꯝꯃꯅꯤ
ꯅꯪ ꯇꯧꯔꯗꯤ ꯌꯥꯔꯦꯅꯤ
ꯑꯗꯣ ꯑꯩ ꯀꯔꯤꯝꯇ ꯍꯥꯏꯒꯦꯕ ꯅꯨꯄꯤꯅ ꯊꯕꯛ ꯇꯧꯋꯦꯅ ꯈꯜꯂꯨꯕꯀꯣ ꯑꯩꯅ ꯊꯕꯛ ꯇꯧꯔꯔꯣꯏꯕ ꯑꯗꯣ ꯄꯤꯅ ꯊꯕꯛ ꯁꯨꯕ ꯆꯩꯠꯂꯅꯤ ꯍꯜꯂꯛꯑꯅꯤ ꯑꯣꯐꯤꯁ ꯆꯠꯂ ꯍꯜꯂꯛꯑꯅꯤ ꯑꯩꯅ ꯑꯉꯥꯡ ꯁꯦꯅꯥ ꯂꯩꯔꯥꯅꯤ ꯑꯗꯨꯒ ꯑꯁ ꯑꯗꯨ ꯇꯧ ꯑꯗꯥ ꯇꯧ ꯅꯨꯄꯤꯅ ꯉꯥꯝ ꯂꯥꯏꯗꯣꯏꯅꯤ ꯑꯁ ꯍꯣꯃꯣ ꯍꯣꯃꯣ ꯈꯔ ꯆꯪꯕ ꯃꯤꯅ ꯂꯧꯗꯣꯏ ꯇꯣꯂꯣꯞ ꯆꯥꯕ ꯃꯤ ꯄꯤꯅꯤ ꯑꯈꯣꯏꯗꯤ ꯑꯗꯨꯒꯨꯝꯕꯗꯤ ꯉꯝꯗꯧ ꯃꯥꯟꯗꯦꯗ ꯂꯩꯒꯦꯔ ꯂꯩꯔꯣꯏꯗ ꯑꯩꯈꯣꯏ ꯏꯁꯥꯅ ꯍꯨꯃꯥꯡ ꯃꯟꯅ ꯁꯨꯔꯒ ꯇꯥꯟꯅꯒ ꯅꯨꯄꯤ ꯃꯌꯨꯝꯗ ꯂꯥꯛꯍꯟꯕ ꯑꯗꯨꯅꯤ ꯃꯣꯏꯅ ꯄꯥꯝꯃꯤ
ꯎꯝ
ꯑꯗꯣ ꯍꯧꯖꯤꯛꯀꯥꯟꯒꯤ ꯅꯨꯄꯤꯁꯤꯅ ꯑꯃꯨꯛ ꯅꯨꯄꯥꯖꯦ ꯁꯦꯟ ꯊꯣꯛꯇ꯭ꯔꯥꯗꯤ ꯌꯥꯅꯤꯡꯗꯦ ꯈꯣꯠꯅꯤꯡꯗꯦ ꯁꯦꯡꯅꯦꯅ ꯈꯜꯂꯤ ꯑꯗꯨꯗꯒꯤꯅꯤꯅꯦ ꯋꯥꯔꯤꯖꯦ ꯊꯝꯃꯣꯏꯗ ꯆꯠꯇ꯭ꯔꯦꯕ ꯍꯧꯖꯤꯛꯇꯤ ꯊꯝꯃꯣꯏꯗꯤ ꯐꯥ ꯐꯥꯁꯇ ꯊꯝꯃꯣꯏ ꯊꯃꯣꯏꯅ ꯅꯨꯡꯁꯤꯕ ꯅꯨꯡꯁꯤꯕ ꯍꯧ ꯍꯧꯖꯤꯛ ꯅꯨꯡꯁꯤꯕ ꯆꯟꯇꯔꯦꯗ ꯍꯧꯖꯤꯛ ꯂꯥꯞ ꯊ꯭ꯔꯨ ꯂꯥꯥꯞ ꯀꯩꯗꯣ ꯂꯩꯗ꯭ꯔꯕ ꯃꯥꯟꯜꯂꯦꯗ ꯍꯧꯖꯤꯛꯀꯥꯟ
ꯄꯩꯁꯥ ꯉꯥꯛꯇ ꯉꯥꯏꯔꯦꯅꯦ
ꯍꯧꯖꯤꯛꯇꯤ ꯃꯥꯅꯤ ꯍꯧꯖꯤꯛꯇꯤ ꯃꯥꯅꯤ ꯂꯥꯞ ꯆꯥꯠꯈ꯭ꯔꯦꯗ ꯍꯧꯖꯤꯛꯇꯤ ꯄꯩꯁꯥꯗ ꯑꯣꯏꯅ ꯆꯥꯠꯈ꯭ꯔꯦꯕ ꯄꯩꯁꯥꯕꯨ ꯄꯥꯏꯔꯗꯤ ꯍꯟꯅ ꯎꯔꯗꯤ ꯂꯩꯖꯔꯒꯦ ꯉꯥꯇꯥꯅꯤ ꯂꯥꯟ ꯊꯨꯝꯗꯨ ꯌꯦꯡꯉꯥꯒ
ꯎꯝ
ꯁꯦ ꯍꯟꯅꯨꯖꯥꯔꯖꯨ ꯑꯁ ꯃꯥꯅ ꯍꯤꯡꯗꯨꯅ ꯀꯌꯥꯃꯨꯛ ꯀꯨꯏꯅ ꯍꯤꯡꯗꯣꯏꯅꯣ ꯍꯌꯦꯡ ꯑꯩꯅ ꯑꯗꯨꯝ ꯃꯥꯒꯤ ꯃꯔꯟ ꯃꯊꯨꯟꯗꯨ ꯗꯨꯝ ꯂꯧꯍꯧꯔꯒ ꯂꯣꯏꯔꯦ ꯀꯥꯏꯅ ꯃꯇꯝ ꯈꯔ ꯂꯩꯃꯤꯟꯅꯔꯒ ꯌꯥꯔꯦ ꯀꯥꯏꯅ
ꯅꯪꯁꯨ ꯊꯨꯅ ꯊꯤꯅꯅꯕ ꯇꯧꯔꯣꯀꯣ
ꯁꯤꯕꯤꯔ ꯀꯦꯔ ꯍꯥꯏꯖ ꯑꯦ ꯚꯥꯏ ꯁꯤ ꯑꯦꯚꯥꯏ ꯁꯤ ꯍꯥꯏꯒꯅꯦ ꯑꯩꯁꯦ ꯅꯨꯄꯤꯁꯦ ꯅꯨꯄꯤ ꯊꯤꯕꯒꯤ ꯅꯨꯄꯤ ꯀꯪꯅꯕ ꯍꯣꯠꯅꯕꯒꯤ ꯇꯗ ꯏꯁꯥꯒꯤꯗꯤ ꯂꯩꯇꯕ ꯃꯤꯒꯤ ꯁꯕꯤ ꯀꯣ ꯐꯄꯤ ꯄꯖ
ꯑꯗꯨꯀ ꯏꯔ ꯀ ꯍꯥꯏꯒꯅꯤꯕ
ꯍꯣꯏꯩꯅ ꯑꯗꯨꯕꯨꯗꯤ ꯏꯁꯣꯔꯅꯁꯨ ꯄꯤꯕꯤꯔꯝꯕ ꯑꯃꯗꯤ ꯂꯩꯔꯝꯒꯅꯤ ꯀꯥꯏꯅ ꯑꯗꯨꯕꯨꯗꯤ ꯑꯩꯈꯣꯏꯅ ꯆꯤꯔꯣ ꯆꯤꯔꯣ ꯍꯥꯏꯔꯁꯨ ꯄ꯭ꯂꯥꯁꯇ ꯊꯤꯅꯤꯡꯕ ꯃꯇꯝ ꯏꯁꯣꯔꯅ ꯑꯗꯨꯝ ꯃꯇꯝ ꯄꯤꯕꯤꯔꯛꯀꯅꯦꯕ ꯑꯗꯨ ꯍꯧꯖꯤꯛ ꯑ ꯋꯥꯂꯂꯝꯒꯅꯤ ꯑꯗꯨꯒꯤ ꯑꯣꯏꯔꯝꯃꯅꯦꯕ ꯆꯍꯤ
ꯆꯍꯤ ꯀꯨꯟꯃꯥꯊꯣꯏ ꯀꯨꯟꯅꯤꯊꯣꯏ ꯑꯗꯨꯒꯤ ꯆꯥꯡꯗ ꯅꯨꯄꯤ ꯊꯤꯅꯤꯡꯕꯒꯤ ꯇꯥꯏꯃꯤꯡꯗꯣ ꯑꯗꯨ ꯍꯦꯟꯗꯣꯛꯈ꯭ꯔꯕꯅꯤꯅꯀꯣ ꯍꯨꯘꯤꯛꯇꯤ ꯄꯤꯛꯁꯦ ꯄ ꯂꯨꯨꯞꯇ ꯔꯦꯖꯔ ꯁꯤꯕꯒꯤ ꯋꯥꯈꯜ ꯀꯔꯤ ꯀꯥꯏ ꯈꯟꯗ꯭ꯔꯦꯕ
ꯇꯤꯌꯣ ꯍꯥꯏ ꯅꯛꯇ꯭ꯔ
ꯑꯁ ꯃꯃꯥꯡꯗꯗꯤ ꯍꯥꯏꯔꯛꯑꯕꯅꯦ ꯍꯧꯖꯤꯛꯇꯤ ꯑꯃꯨꯛ ꯍꯥꯏꯔꯛꯇ꯭ꯔꯦꯗ ꯌꯨꯝꯒꯤ ꯃꯤꯁꯤꯁꯨ ꯍꯟꯊꯄ ꯃꯨ ꯃꯣꯏꯅ ꯊꯤꯗ꯭ꯔꯤꯉꯩꯗ ꯑꯩꯅ ꯊꯤꯔꯒꯦ ꯊꯤꯔꯒꯦꯅ ꯍꯥꯏꯕ ꯃꯇꯝꯗ ꯑꯁ ꯉꯥꯏꯈꯣ ꯉꯥꯏꯈꯣ ꯅꯪꯗꯤ ꯑꯉꯥꯡ ꯑꯣꯏꯔꯗꯤ ꯏꯌꯥꯝꯕꯁꯤꯡꯁꯦ ꯍꯥꯟꯅ ꯊꯤꯍꯟꯁꯤꯒꯦꯅ ꯍꯥꯏꯕꯕꯣ ꯃꯣꯏꯅꯀꯣ ꯑꯗꯨꯒ
ꯎꯝ
ꯂꯥꯛꯒ ꯂꯣꯏ ꯊꯤꯗꯣꯛꯈ꯭ꯔꯦ ꯑꯗꯨꯒ ꯑꯁ ꯑꯩꯉꯣꯟꯗꯁꯨ ꯑꯃꯨꯛ ꯍꯥꯏꯔꯛꯇ꯭ꯔꯦꯅ ꯍꯥꯏꯔꯛ ꯑꯦꯁ ꯑꯩ ꯍꯧꯖꯤꯛꯇꯤ ꯑꯩ ꯑꯩꯅ ꯊꯤꯡꯉꯕ ꯃꯇꯝꯗ ꯅꯣꯏꯅ ꯊꯤꯡꯉꯝꯅꯤꯅ ꯑꯩ ꯍꯧꯖꯤꯛꯇꯤ ꯂꯣꯏ ꯀꯥꯏꯅꯈ꯭ꯔꯦꯅ ꯍꯥꯏꯕꯤꯕ
ꯁꯤꯂ
ꯑꯗꯨꯗꯤ ꯃꯇꯝ ꯈꯔ ꯑꯃꯨꯛ ꯆꯥꯡꯉꯅꯤꯀꯣ ꯑꯩꯅ ꯍꯥꯏꯕ ꯑꯩꯅ ꯑꯩꯅ ꯑꯄꯥꯝꯕ ꯅꯨꯄꯤꯗꯨꯁꯨ ꯃꯣꯏꯅ ꯃꯨꯛ ꯌꯥꯗꯕ ꯑꯗꯨꯗ ꯌꯥꯇ ꯂꯣꯣꯏ ꯎꯃ ꯍꯧꯅꯗꯕꯤꯗ ꯑꯗꯨꯝ ꯂꯩꯔꯦꯕ
ꯍꯒ ꯇ ꯌꯥꯅꯕ
ꯍ ꯍ ꯍ ꯎꯅꯦꯗ ꯍꯧꯖꯤꯦ